ꯍꯜꯂꯣ
ꯇꯥꯔꯔꯕꯣ
ꯎꯝ ꯇꯥꯔꯦ ꯇꯔꯕ ꯂꯪꯗ
ꯑꯥ ꯇꯥꯔꯦ ꯐꯖꯅ ꯇꯥꯔꯦ
ꯀꯩ ꯇꯧꯔꯃꯤ ꯅꯣꯅ
ꯑꯩꯁꯦ ꯊꯕꯛ ꯈꯔ ꯇꯧꯔꯨꯔꯦ ꯑꯗꯨꯒ ꯁꯥꯁꯨ ꯌꯥꯝ ꯁꯥꯏꯗꯅ ꯍꯧꯖꯤꯛꯁꯦ ꯑꯗꯨꯗꯨꯒꯤ ꯉꯥꯛ ꯄꯣꯊꯥꯁꯦꯅ ꯇꯧꯔꯝꯕꯅꯦ ꯍꯨꯃꯥꯡꯗ ꯁꯤꯔꯦ ꯍꯥꯏꯕ ꯎꯝ
ꯍꯂꯣ
ꯑ ꯇꯥꯔꯔꯕꯣ
ꯅꯨꯡꯉꯥꯏꯇꯅꯦ
ꯑꯣ ꯄꯠꯄ ꯇꯠꯂꯦ ꯑꯩꯉꯣꯟꯗꯁꯨ
ꯎꯝ ꯎꯝ ꯑꯩꯅ ꯍꯧꯖꯤꯛ ꯅꯪꯅ ꯋꯥ ꯉꯥꯡꯕꯗꯣ ꯑꯗꯨꯗꯣ ꯇꯥꯔꯨꯗ꯭ꯔꯦ ꯉꯥꯏꯍꯥꯛ
ꯑꯣ
ꯑꯣ ꯅꯪ ꯀꯩ ꯇꯧꯔꯝꯃꯤꯅꯣ
ꯑꯩꯁꯦ ꯑꯩꯁꯦ ꯑꯩꯈꯣꯏ ꯕꯣꯛꯇꯣ ꯃꯈꯣꯡꯗꯣ ꯀꯩꯅꯣ ꯇꯧꯕ ꯀꯩ ꯍꯥꯏꯒꯔꯦ ꯌꯦꯟꯕꯤꯅꯤꯡ ꯍꯥꯏꯕ꯭ꯔꯥ ꯑꯗꯨ ꯇꯧꯕꯒꯤꯅꯦ ꯑꯣꯄꯔꯦꯁꯟꯧ ꯃꯥꯏꯅꯔ ꯑꯣꯄꯔꯦꯁꯟꯅꯦꯕꯀꯣ ꯑꯗꯨ ꯇꯧꯔꯨꯕꯗꯨꯒꯤ ꯃꯥꯒꯤ ꯍꯥꯏꯗꯤ ꯃꯈꯣꯡꯗꯣ ꯑꯗꯨꯝ ꯌꯥꯟꯗꯕ ꯈꯣꯠꯄ ꯂꯦꯡꯕ ꯈꯣꯠꯄ ꯪꯗꯣ ꯉꯁꯤꯇꯪ ꯇꯧꯕꯗ ꯉꯥꯏꯔꯤꯕꯅꯤꯅ ꯇꯧꯋꯤꯅꯣꯅ ꯗꯣꯛꯇꯔꯅ ꯍꯥꯏꯔꯛꯑꯦ ꯍꯥꯏꯕ ꯀꯣ ꯑꯗꯨꯗꯨꯒꯤ ꯃꯥꯒꯤ ꯇꯨꯡ ꯃꯥꯗꯣ ꯍꯤꯞꯅꯤꯡꯉꯦ ꯍꯥꯏꯌꯦꯦ ꯑꯗꯨꯗꯨꯒꯤ ꯏꯤꯐꯝ ꯈꯣꯠꯐꯝ ꯈꯔꯁꯤ ꯁꯦꯝꯃꯨꯔꯦ ꯑꯗꯨꯒ ꯆꯪꯉꯛ ꯑꯦ ꯑꯩꯁꯨ ꯁꯥꯏꯌꯦꯅ ꯉꯥꯛꯇ ꯈꯤꯇꯪ ꯑꯩꯁꯨ ꯏꯪꯍꯟꯒꯦꯅ
ꯑꯣ ꯍꯣꯏꯅꯦ ꯑꯁ ꯅꯥꯕꯁꯦ ꯅꯨꯡꯉꯥꯏꯇꯦꯀꯣ ꯅꯥꯕ ꯌꯥꯎꯕꯁꯦ ꯌꯥꯎꯗ꯭ꯔꯒꯗꯤ ꯑꯩꯈꯣꯏꯁꯦ ꯈꯔ ꯐꯗꯣꯅꯦ ꯅꯥꯕ ꯌꯥꯎꯔꯗꯤ ꯑꯅꯥꯕ ꯃꯤꯗꯨꯁꯨ ꯅꯨꯡꯉꯥꯏꯇꯦ ꯑꯗꯩꯗꯤ ꯁꯦꯟꯅꯕ ꯑꯩꯈꯣꯏꯁꯨ ꯅꯨꯡꯉꯥꯏꯇꯦ ꯃꯥꯁꯦ ꯅꯥꯕꯗꯣ ꯐꯔꯒꯗꯤ ꯋꯥꯈꯜꯁꯨ ꯌꯥꯡꯅ ꯍꯛꯆꯥꯡ ꯐꯅ ꯂꯩꯕꯁꯤꯅ ꯈ꯭ꯋꯥꯏꯗꯒꯤ ꯐꯩꯗ ꯊꯨꯅꯁꯨ ꯐꯕ ꯑꯣꯏꯔꯁꯅꯨ ꯐꯖꯅ ꯆꯥꯛꯇꯤ ꯆꯥꯔꯕꯣ
ꯆ ꯆꯔꯦ
ꯀꯩ ꯌꯦꯟꯁꯥꯡ ꯆꯥꯔꯒꯦ ꯅꯪꯕꯨꯣ ꯆꯥꯛ ꯆꯥꯔꯦ ꯍꯥꯏꯗꯣ
ꯏꯟꯖꯥꯡꯁꯦ ꯏꯔꯣꯣꯟꯕꯃ ꯇꯧꯔꯦ ꯑꯗꯨꯗꯨꯒ ꯀꯥꯡꯍꯧ ꯑꯃꯒ ꯑꯗꯣ ꯀꯥꯡꯍꯧ ꯂꯧꯔꯤꯕ ꯍꯋꯥꯏ ꯑꯁꯥꯡꯕꯤꯗꯣ ꯈꯨꯠꯁꯥꯡ ꯑꯃ ꯁꯥꯡꯉꯦ ꯍꯥꯏꯕ ꯑꯩ ꯐꯨꯠꯁꯦ ꯁꯤ ꯍꯦꯟꯗꯣꯛꯈꯩ ꯁꯥꯡꯉꯦꯕ ꯈꯪꯕ꯭ꯔꯥ ꯑꯩꯅ ꯀꯔꯤ ꯈꯨꯄꯥꯟꯅꯣ ꯁꯤꯕꯣ ꯌꯥꯝ ꯁꯥꯡꯃꯟ ꯂꯥꯛꯃꯟꯈ꯭ꯔꯦ ꯆꯥꯗꯧꯕꯒ ꯇꯟꯕ ꯑꯃ ꯌꯥꯎꯋꯦ ꯀꯤꯕꯗꯣ ꯑꯗꯨꯃꯥꯏꯅ ꯌꯥꯎꯋꯦ ꯍꯥꯏꯕ ꯑꯩꯈꯣꯏ ꯌꯨꯝꯗꯕꯨꯗꯤ ꯄꯥꯟꯖꯕ ꯑꯣꯏꯗꯣꯏꯅꯦꯕ ꯑꯗꯨꯅ ꯄꯨꯕꯣꯛꯅ ꯁꯥꯡꯕꯅꯦ ꯑꯩꯈꯣꯏꯅ ꯊꯥꯕꯗꯣ ꯑꯗꯨꯗꯨꯒꯤꯅꯦ ꯑꯗꯨꯅ ꯑꯩꯈꯣꯏꯗ ꯊꯥꯕꯅꯦ ꯑꯗꯨꯅ ꯁꯥꯡꯕꯅꯦ ꯀꯩꯁꯨꯕꯨꯗꯤ ꯇꯧꯔꯣꯏꯗ ꯆꯥꯕꯅ ꯍꯥꯏꯌꯦ ꯑꯩꯅ ꯁꯨꯝ ꯍꯩꯅ ꯐꯠꯇꯕꯗꯣ ꯁꯥꯡꯃꯟ ꯂꯥꯛꯃꯟꯕꯗꯨꯒꯤ
ꯑꯣ ꯁꯥꯔꯦ ꯑꯩꯁꯨ ꯑꯗꯣ ꯍꯋꯥꯏ ꯑꯁꯥꯡꯕꯤꯗꯣ ꯑꯁ ꯍꯥꯎꯕꯅꯤꯅꯦ ꯑꯗꯨꯗꯣ ꯑꯩꯗꯤꯅꯦ ꯀꯥꯡꯉꯧ ꯇꯧꯔꯒ ꯆꯥꯕꯁꯨ ꯍꯥꯎꯋꯦ ꯑꯗꯨꯗꯨꯒ ꯃꯣꯔꯣꯛ ꯑꯃ ꯃꯦꯠꯂꯒꯅꯦ ꯀꯣꯠꯂꯒ ꯆꯥꯕꯗꯣ ꯍꯪꯕ꯭ꯔꯥ ꯆꯥꯃꯦꯠꯀꯤ ꯇꯥꯏꯞꯇ ꯑꯩꯈꯣꯏꯗꯤ ꯀꯣꯠꯂꯒ ꯁꯨꯝ ꯆꯥꯕꯁꯦ ꯆꯥꯃꯦꯠꯀ ꯍꯥꯏꯅꯩꯌꯦꯕ ꯑꯗꯨꯃꯥꯏꯅ ꯆꯥꯕꯗꯣ ꯑꯩꯗꯤ ꯌꯥꯝ ꯄꯥꯝꯃꯦꯕ ꯑꯗꯨꯗꯨꯅ ꯍꯋꯥꯏ ꯑꯁꯥꯡꯕꯗꯣ ꯇꯦꯛ ꯇꯦꯛ ꯂꯥꯎꯕꯗꯣ ꯈꯔ ꯀꯣꯠꯂꯒ ꯆꯥꯕꯗꯣ ꯌꯥꯝ ꯍꯥꯎꯕꯅꯦ ꯑꯗꯣ ꯌꯨꯝꯗ ꯄꯥꯟꯕꯁꯤꯗ ꯍꯦꯟꯅꯁꯨ ꯑꯃꯨꯛ ꯍꯥꯎꯋꯤꯗꯅ ꯑꯗꯣ ꯑꯩꯈꯣꯏꯗꯤ ꯌꯨꯝꯗ ꯄꯣꯠ ꯆꯩꯩ ꯀꯩꯝꯇ ꯄꯥꯟꯖꯅꯦꯕ ꯑꯩꯈꯣꯏꯗꯤ ꯂꯝꯁꯦ ꯂꯩꯇꯕꯒꯤ ꯑ ꯌꯨꯝꯗꯒꯤ ꯄꯥꯜꯂꯒ ꯍꯦꯛꯑꯒ ꯆꯥꯕꯁꯦ ꯍꯥꯎꯅꯤ
ꯍꯣꯏ ꯅꯪ ꯍꯣꯁꯇꯦꯜ ꯂꯩꯔꯀꯥꯟꯗ ꯎ ꯂꯩꯗꯅ ꯃꯣꯔꯣꯛ ꯃꯦꯠꯄꯒꯨꯝꯕ ꯃꯦꯠꯂꯅꯤꯅꯦ ꯑꯩ ꯄꯨꯔꯛꯀꯦ ꯑꯩꯈꯣꯏ ꯌꯣꯝꯗ ꯑꯗꯣ ꯃ ꯁꯥꯡꯕꯗꯣ ꯑꯗꯨꯗꯒꯤꯗꯤ ꯑꯩꯈꯣꯏ ꯑꯩꯈꯣꯏ ꯑꯩꯈꯣꯏ ꯁ꯭ꯋꯥꯏꯒꯤꯗ ꯑꯣꯏꯅ ꯊꯥꯖꯕ ꯑꯃ ꯂꯩꯗꯅ ꯈꯔ ꯇꯦꯟꯇꯛ ꯇꯧꯕ ꯑꯗꯨꯗꯨꯅ ꯃꯍꯥꯎꯗꯤ ꯂꯩꯕ ꯍꯦꯟꯕ ꯃꯥꯜꯂꯦ ꯍꯥꯏꯗꯤ ꯆꯥꯃꯦꯦꯛꯀꯨꯝꯕ ꯀꯣꯠꯂꯀꯥꯟꯗ ꯆꯥꯕꯗꯣ ꯑꯗꯣ ꯑꯁꯥꯡꯕ ꯑꯆꯧꯕꯗꯨꯗꯤꯅꯦ ꯃꯍꯥꯎ ꯌꯥꯎꯗꯕꯤꯗꯣ ꯑꯗꯨꯃꯥꯏꯅ ꯇꯧꯋꯦꯕ ꯃꯍꯥꯎꯐꯝ ꯈꯪꯗꯕꯤꯗꯣ ꯑꯩ ꯁꯨꯝ ꯋꯥꯈꯟꯅꯤꯀꯣ ꯑꯗꯨ ꯃꯃꯥ ꯍꯣꯏꯅꯁꯨ ꯍꯥꯏꯑꯦ ꯑꯗꯨꯝ ꯌꯨꯝꯗ ꯄꯥꯟꯖ ꯌꯨꯝꯒꯤ ꯑꯩꯈꯣꯏ ꯁ꯭ꯋꯥꯏꯒꯤ ꯑꯣꯏꯕ ꯄꯣꯠꯇꯣ ꯑꯗꯨꯗꯨꯅ ꯊꯨꯝꯕ ꯌꯥꯎꯒ ꯌꯥꯝ ꯍꯥꯎꯋꯦ ꯍꯥꯏꯌꯦꯦ ꯍꯥꯎꯁꯨ ꯍꯥꯎꯋꯦꯕ ꯑꯗꯨꯗꯣ ꯑꯁꯥꯡꯕꯗꯨꯗꯤ ꯍꯥꯎꯇꯦ ꯃꯣꯏ ꯗꯦꯁꯀꯤ ꯍꯥꯏꯅꯕ꯭ꯔꯥ ꯑꯗꯨꯗꯨꯗꯤ ꯍꯥꯎꯇꯦꯕ
ꯑꯣ ꯑꯩꯕꯨꯗꯤ ꯑꯝꯇ ꯆꯥꯖꯗ꯭ꯔꯤꯌꯦ ꯑꯗꯨꯒꯤ ꯑꯁꯥꯡꯕꯗꯨꯗꯤ ꯑꯗꯣ ꯅꯍꯥꯟ ꯅꯣꯡꯃ ꯑꯃ ꯑꯩꯅ ꯕꯖꯥꯔꯗꯒꯤ ꯂꯩꯔꯛꯄ ꯑꯃ ꯌꯥꯎꯈ꯭ꯔꯦꯕ ꯑꯗꯨꯗꯨꯁꯨꯅꯦ ꯁꯥꯡꯗꯤ ꯁꯥꯡꯉꯦꯕ ꯑ ꯁꯥꯡꯕ ꯍꯥꯏꯁꯦ ꯃꯣꯏꯅ ꯌꯣꯟꯕꯁꯤꯗꯅꯦ ꯃꯟꯕꯒꯤꯔ ꯀꯩꯅꯣ ꯈꯪꯗꯦ ꯈꯔ ꯇꯥꯁꯜꯂꯒ ꯑꯣꯏꯅ ꯀꯤꯌꯦꯕ ꯃꯣꯏꯒꯤ ꯃꯄꯨꯟ ꯃꯄꯨꯟ ꯀꯤꯕꯗꯣ ꯑꯗꯨꯃꯥꯏꯅ ꯇꯥꯁꯜꯂꯒ ꯀꯤꯕꯁꯤꯗꯅꯦ ꯌꯥꯝ ꯌꯥꯝꯕ ꯃꯥꯟꯕ ꯑꯩꯈꯣꯏꯅꯗꯤ ꯑꯣ ꯃꯣꯏꯗꯤ ꯁꯥꯡꯕꯗꯤ ꯇꯥꯁꯟꯕ ꯑꯣꯏꯔꯖꯥꯠꯅꯤ ꯑꯗꯨꯗꯨꯒ ꯌꯦꯤꯡꯊꯣꯔꯀꯥꯟꯗꯕꯨꯗꯤ ꯈꯔ ꯁꯥꯡꯉꯦ ꯁꯥꯡꯉꯒ ꯌꯥꯝꯗꯤ ꯌꯥꯝꯃ ꯗꯦꯕ ꯑꯗꯣ ꯁꯥꯡꯕ ꯍꯥꯏꯁꯦ ꯑꯗꯨꯗꯤ ꯌꯥꯝ ꯀꯟꯅꯗꯤ ꯁꯥꯡꯈꯤꯗꯕ ꯃꯥꯜꯂꯦ ꯅꯪꯒꯤꯗꯨꯅ ꯍꯦꯟꯅ ꯍꯦꯜꯂꯝꯗꯧ ꯃꯥꯜꯂꯦ ꯅꯪꯒꯤ ꯀ꯭ꯋꯥꯏꯁꯦ ꯅꯪꯒꯤ ꯈꯨꯠꯇꯒꯤ ꯁꯥꯡꯕ ꯍꯦꯜꯂꯦ ꯍꯥꯏꯔꯗꯤ ꯁꯥꯡꯉꯝꯃꯅꯤ ꯈꯔ ꯌꯥꯝꯗꯤꯦ
ꯑꯦꯡꯕꯩ ꯈꯨꯠ ꯈꯨꯠꯇꯣ ꯍꯦꯟꯗꯣꯛꯑꯦ ꯑꯃꯗꯨꯗꯤ ꯑꯩꯒꯤ ꯈꯨꯠ ꯑꯅꯤ ꯑꯃꯒ ꯑꯃꯔꯣꯝꯒꯤ ꯇꯪꯈꯥꯏꯒꯅꯦꯀꯣ ꯑꯗꯨꯃꯥꯏꯅ ꯁꯥꯡꯒꯦꯅ ꯇꯧꯋꯦꯕ ꯑꯁ ꯈꯪꯗꯦꯗꯣ ꯌꯥꯝ ꯁꯥꯡꯉꯦ ꯆꯥꯐꯝ ꯂꯥꯛꯐꯝꯒ ꯈꯪꯗꯕꯤꯗꯣ ꯈꯔ ꯄꯣꯠꯁꯦ ꯈꯔ ꯈꯔ ꯆꯥꯎꯈ꯭ꯔꯗꯤ ꯌꯥꯝꯅ ꯃꯁꯛꯁꯦ ꯌꯦꯡꯕ ꯀꯥꯟꯗꯅꯦ ꯀꯤꯕ ꯄꯣꯛꯄꯗꯣ ꯆꯥꯗꯣꯏꯒ ꯑꯗꯨꯃꯥꯏꯅ ꯇꯧꯋꯦ ꯍꯥꯏꯕ ꯅꯪ ꯑꯗꯨꯝ ꯍꯣꯁꯇꯦꯜꯗ ꯂꯥꯛꯄ ꯀꯥꯟꯗ ꯑꯩ ꯍꯦꯛꯄꯤꯔꯛꯀꯦ ꯌꯨꯝꯗ ꯌꯨꯝꯗꯒꯤ ꯑꯣꯏꯅ ꯌꯥꯝꯗ꯭ꯔꯁꯨꯀꯣ ꯍꯥꯏꯗꯤ ꯑꯩꯈꯣꯏ ꯌꯨꯝꯒꯤꯗꯨꯗꯤ ꯌꯥꯝ ꯐꯖꯅ ꯍꯥꯏꯗꯤ ꯎ ꯀꯔꯤ ꯇꯤꯟꯅ ꯑꯌꯥꯝꯕ ꯂꯣꯏꯅꯃꯛ ꯆꯥꯈꯔꯦꯕ ꯃꯃꯥꯅ ꯍꯤꯗꯥꯛꯀ ꯍꯥꯞꯈꯨꯝꯁꯤꯅ ꯀꯩꯗꯧꯕꯒꯤ ꯍꯥꯞꯇꯣꯏꯅꯣ ꯆꯀꯥꯈꯨꯝꯁꯦ ꯈꯔ ꯄꯥꯜꯂꯤꯕꯁꯨꯦ ꯑꯗꯨꯝ ꯆꯥꯁꯦ ꯍꯤꯗꯥꯛ ꯍꯥꯞꯄ ꯆꯥꯕ ꯐꯄꯣꯟꯇꯦ ꯍꯥꯏꯌꯦꯕꯀꯣ ꯑꯗꯨꯗꯨꯅ ꯍꯤꯗꯥꯛꯇꯤ ꯍꯥꯞꯇꯦ ꯑꯗꯨꯒ ꯑꯗꯨꯝ ꯅꯪꯒꯤ ꯎꯝ ꯑꯃꯅꯤꯇꯪ ꯑꯣꯏꯔꯁꯨ ꯃꯍꯥꯎꯗꯣ ꯌꯦꯡꯉꯣꯕ ꯈꯨꯗꯛꯇ ꯍꯦꯛꯑ ꯆꯥꯕꯗꯣ ꯑꯗꯨꯗꯨꯅ ꯍꯥꯎꯕ ꯍꯗꯅ
ꯍꯣꯏ ꯆꯨꯝꯃꯦ ꯄꯨꯕꯤꯔꯛꯑꯣ ꯌꯥꯝꯗ꯭ꯔꯁꯨ ꯀꯩꯁꯨ ꯀꯥꯏꯗꯦ ꯍꯥꯏꯗꯤ ꯑꯗꯨꯝ ꯃꯍꯥꯎꯗꯣ ꯌꯦꯡꯕ ꯌꯥꯅꯤꯕ ꯑꯩꯁꯨ ꯅꯍꯥꯟꯅꯦ ꯑꯁꯨꯃꯥꯏꯅ ꯈꯥꯏꯒꯦꯗꯤ ꯈꯟꯗꯤ ꯈꯜꯂꯝꯕꯅꯦ ꯅꯪꯒ ꯑꯗꯩꯗꯤ ꯑꯥ ꯀꯩꯅꯣꯒꯤ ꯑꯅꯤꯗꯣ ꯑꯣꯏ ꯑꯅꯤꯗꯨ
ꯎꯝ
ꯇ ꯑꯃꯗꯩ ꯇ꯭ꯔ ꯍꯨꯣꯏꯃꯥꯟꯕꯤ
ꯎꯥ ꯑ
ꯑꯥ ꯍꯣꯏ ꯃꯣꯏ ꯃꯣꯏꯗꯁꯨꯅꯦ ꯑꯩꯅ ꯍꯪꯒꯦ ꯇꯧꯕ ꯍꯥꯏꯗꯤ ꯃꯣꯏꯒꯤꯗꯤ ꯌꯨꯝꯗ ꯊꯥꯖꯕ ꯑꯣꯏꯔꯒꯗꯤ ꯑꯩꯅꯕꯨ ꯂꯩꯔꯁꯨ ꯍꯥꯏꯗꯤ ꯌꯨꯝꯗ ꯊꯥꯖꯔꯒ ꯑꯗꯨꯒꯨꯝꯕꯗ ꯑꯣꯏꯅ ꯆꯥꯅꯤꯡꯉꯤꯗꯅ ꯌꯣꯟꯕꯗꯨꯗꯤ ꯍꯥꯏꯗꯤ ꯂꯩꯕꯗꯣ ꯉꯁꯤ ꯩꯔ ꯔꯦꯞꯄ ꯆꯨꯞꯄꯠꯈꯤꯅꯤ ꯑꯗꯩꯗꯤ ꯍꯤꯗꯥꯛ ꯀꯥꯞꯄ ꯀꯥꯞꯇ꯭ꯔꯕꯁꯨ ꯈꯪꯗꯦ ꯁꯨꯃꯥꯏꯅ ꯇꯧꯕꯅꯤꯅ ꯌꯨꯝꯗ ꯃꯣꯏꯒꯤ ꯄꯥꯜꯂꯒ ꯃꯣꯏꯒꯤ ꯁꯨꯝ ꯌꯣꯟꯕ ꯂꯩꯔꯒꯗꯤ ꯌꯣꯟꯅꯩꯗꯅ ꯑꯗꯨꯝ ꯃꯌꯥꯝ ꯌꯥꯝ ꯄꯥꯟꯕꯅꯦ ꯑꯗꯨꯅ ꯑ ꯍꯪꯒꯦꯅ ꯈꯜꯂꯝꯕꯅꯦ ꯃꯣꯏꯒꯤ ꯀꯩꯅꯣ ꯇꯧꯕ ꯑꯣꯏꯔꯒꯗꯤ ꯑꯗꯒꯤ ꯉꯥꯁꯨ ꯉꯥ ꯑꯀꯪꯕꯁꯨ ꯈꯔ ꯂꯩꯅꯤꯡꯕꯀꯣ ꯑꯗꯨꯗꯨꯒꯤꯅꯦ ꯏꯟꯖꯥꯡ ꯀꯩꯀꯥ ꯊꯥꯛꯄ ꯊꯣꯡꯕ ꯇꯧꯕ ꯀꯥꯟꯗ ꯉꯥꯗꯣ ꯀꯩꯝ ꯌꯥꯎꯗꯕꯗꯨꯗꯤ ꯍꯥꯎꯇꯕꯅꯤꯅ ꯑꯗꯣ ꯉꯥꯁꯦ ꯂꯩꯕ ꯑꯃꯁꯁꯨ ꯈꯪꯗꯕ ꯑꯗꯩ ꯀꯃꯥꯏꯅ ꯂꯩꯕꯅꯣꯁꯨ ꯈꯪꯗꯕ ꯑꯗ ꯌꯨꯝꯗꯒꯤ ꯑꯃꯨꯛ ꯂꯥꯛꯀꯗꯕ ꯃꯤꯗꯨꯁꯨ ꯂꯩꯇꯕꯒꯤ ꯒꯤ ꯑ ꯁ꯭ꯋꯥꯏ ꯑꯩꯗꯒꯤ ꯑꯗꯨꯝ ꯃꯣꯏꯗꯤ ꯅꯨꯡꯇꯤ ꯈꯨꯗꯤꯡꯒꯤ ꯂꯥꯛ ꯑꯣ ꯃꯣꯏꯔꯣꯗ ꯍꯧꯖꯤ ꯌꯣꯟꯅꯕꯔ ꯍꯥꯏꯔꯗꯤ ꯍꯪꯒꯦ ꯇꯤ ꯈꯟꯕꯅꯦ ꯑꯗꯨ ꯈꯜꯂ ꯈꯜꯂꯒ ꯁꯨꯝ ꯌꯥꯅ ꯌꯥꯅꯕ ꯄꯪꯍꯤꯡ ꯍꯤꯡꯈꯤꯕꯒꯤ ꯈꯪꯗꯦ ꯒ꯭ꯌꯥꯟ ꯑꯃ ꯇꯥꯔꯗꯤ ꯑꯗꯨꯝ ꯃꯔꯛ ꯁꯤꯗ ꯑꯩꯈꯣꯏꯒꯤ ꯑꯃꯨꯛ ꯀꯩꯅꯣꯔꯣ ꯔꯤꯄꯣꯔꯠꯔꯣ ꯀꯔꯣ ꯇꯧꯈꯤꯕꯒꯤ ꯑꯃ ꯆꯥꯕ ꯊꯛꯄꯁꯤꯗ ꯋꯥꯈꯜꯁꯦ ꯀꯌꯥ ꯁꯨꯖꯤꯟꯗꯕꯤꯗ ꯃꯗꯨ ꯂꯣꯏꯅꯉꯥꯏ ꯇꯧꯈꯤꯕꯗꯣ ꯈꯪꯕ꯭ꯔꯥ ꯑꯗꯨꯒꯤ ꯑ ꯒ꯭ꯌꯥꯟ ꯇ ꯍꯥꯈꯤꯗ꯭ꯔꯦꯕ ꯑ ꯑꯗꯨꯣ ꯆꯥꯛꯄꯣꯟꯆꯥ ꯆꯠꯈ꯭ꯔꯦꯕ
ꯎꯝ ꯑꯗꯣ ꯉꯥꯁꯦ ꯅꯪꯅ ꯉꯥ ꯑ ꯌꯥꯏꯕ ꯄꯥꯝꯕꯕꯁꯤꯅꯀꯣ ꯍꯥꯏꯗꯤ ꯌꯨꯝꯗꯒꯤꯒꯨꯝꯕ ꯑꯩꯈꯨꯝ ꯃꯃꯥꯍꯣꯏꯗꯅꯦ ꯇꯧꯔꯒ ꯍꯥꯏꯔꯒ ꯑꯩꯣꯏ ꯑꯣꯏꯅ ꯌꯥꯏꯍꯜꯂꯛꯑꯣ ꯅꯪꯅ ꯉꯥꯗꯣ ꯃꯁꯛꯗꯣ ꯈꯪꯗꯕ ꯂꯩ ꯈꯪꯗꯦꯗꯅ ꯉꯥꯁꯦ ꯀꯔꯝꯕꯅ ꯍꯥꯎꯔꯤꯅꯣ ꯁꯤꯅ ꯏꯟꯁꯥꯡ ꯊꯥꯛ ꯀꯥꯟꯗ ꯑꯗꯣ ꯑꯩꯈꯣꯏꯅ ꯃꯐꯝ ꯑꯝꯗꯒꯤꯩ ꯎꯝ ꯁꯤ ꯕꯖꯥꯔꯗꯩꯒ ꯂꯩꯕ ꯀꯥꯟꯗ ꯁꯤꯁꯨ ꯂꯩꯌꯣ ꯂꯩꯌꯣꯒ ꯍꯥꯏꯕꯗꯤ ꯍꯥꯏꯔꯛꯀꯅꯦꯕꯀꯣ ꯁꯤꯁꯤꯅ ꯍꯥꯎꯕꯅꯦ ꯁꯤꯁꯤꯅ ꯍꯥꯎꯕꯅꯦꯅ ꯑꯗꯣ ꯃꯣꯏꯗꯣꯥꯎ ꯂꯩꯔꯨꯔꯒ ꯆꯥꯕ ꯀꯥꯟꯗ ꯍꯥꯎꯇꯕꯁꯨ ꯍꯥꯎꯕꯅꯦ ꯑꯗꯨꯅ ꯑꯗꯨꯅ ꯀꯣ ꯇꯧꯔꯗꯤ ꯑꯗꯨꯝ ꯌꯨꯝꯗꯒꯨꯝꯕ ꯆꯠꯂꯗꯤꯅꯦꯀꯣ ꯅꯠꯇ꯭ꯔꯁꯨ ꯐꯣꯟ ꯇꯧꯔꯒ ꯃꯃꯥ ꯍꯣꯏꯗ ꯉꯥꯗꯣ ꯈꯔ ꯑꯗꯨꯝ ꯌꯥꯏꯕꯤꯌꯣ ꯈꯣꯠꯂꯣ ꯌꯥꯏꯕ ꯍꯩꯔꯗꯤꯀꯣ ꯌꯥꯏꯕꯤꯌꯣ ꯍꯥꯏꯔꯒ ꯑꯗꯨꯃꯥꯏꯅ ꯍꯥꯏꯌꯦ ꯑꯩꯈꯣꯏꯒꯤ ꯉꯥ ꯐꯥꯔꯀꯥꯟꯗꯕꯨꯗꯤ ꯍꯧꯖꯤꯛꯁꯦ ꯎ ꯎ ꯀꯔꯤ ꯅꯣꯡ ꯇꯥꯕ ꯃꯇꯝꯁꯨ ꯑꯣꯏꯔꯒ ꯂꯧ ꯂꯧ ꯎꯕ ꯃꯇꯝ ꯑꯣꯏꯅꯔꯛꯑꯃꯤꯅ ꯈꯔ ꯉꯥꯁꯨ ꯐꯥꯕ ꯍꯧꯅꯔꯛꯑꯅꯦꯕꯀꯣ ꯑꯗꯨ ꯀꯥꯟꯗ ꯑꯩꯈꯣꯏ ꯉꯥ ꯐꯥꯔꯗꯤ ꯑꯗꯨꯝ ꯌꯣꯟꯗꯤ ꯌꯣꯟꯕꯅꯦꯕꯀꯣ ꯌꯣꯟꯕ ꯀꯥꯟꯗꯨꯗ ꯅꯪꯉꯣꯟꯗ ꯍꯥꯏꯔꯛꯀꯦ ꯀꯔꯝꯕ ꯉꯥꯅ ꯄꯥꯝꯃꯤꯅꯣ ꯈꯣꯠꯂꯤꯅꯣ ꯍꯥꯏꯔꯒ ꯑꯗꯨꯝ ꯏꯟꯖꯥꯡ ꯊꯥꯛꯄꯒꯨꯝꯕ ꯍꯥꯎꯕꯁꯦ ꯑꯗꯨꯝ ꯉꯥꯃꯨꯒꯨꯝꯕꯁꯦ ꯌꯥꯏꯊꯣꯛꯑꯒ ꯊꯥꯛ ꯑꯗꯨꯝ ꯍꯥꯎꯋꯤꯗꯅ ꯑꯗꯨꯃꯥꯏꯅ ꯀꯩꯅꯣ ꯇꯧꯁꯦ ꯆꯥꯅꯕ
ꯑ ꯍꯣꯏ ꯑꯗꯨꯗ ꯏ ꯑꯗꯣ ꯑꯗꯨꯗ ꯍꯥꯏꯕꯤꯔꯛꯑꯣ ꯑꯗꯣ ꯅꯍꯥꯟ ꯌꯨꯝꯗꯒꯤꯕꯨꯗꯤ ꯄꯨꯔꯛꯄꯅꯦꯕ ꯑꯗꯨꯃꯥꯏꯅ ꯌꯥꯏꯔꯒ ꯂꯩꯕ ꯃꯈꯩꯗꯣ ꯑꯗꯨꯗꯅꯦ ꯑꯩꯅ ꯌꯨꯝꯁꯨ ꯆꯠꯇꯣꯔꯔꯕꯀꯥꯟ ꯑꯗꯩꯗꯤ ꯅꯣꯡ ꯅꯤꯅꯤ ꯍꯥꯏꯗꯤ ꯈꯛꯇ ꯂꯩꯕꯗꯨꯒꯤ ꯉꯥꯏ ꯏꯟꯖꯥꯡꯗꯣ ꯑꯗꯣ ꯉꯥꯗꯣ ꯈꯔꯗꯤ ꯂꯩꯗꯤ ꯂꯩꯔꯒ ꯑꯃ ꯑꯅꯤꯇꯪꯗꯤꯤ ꯉꯥꯏꯕ ꯑꯣꯏꯔꯕꯅꯦꯕ ꯑꯗꯣ ꯑꯩꯅ ꯍꯥꯏꯗꯤ ꯍꯥꯏꯕꯅꯦ ꯑꯩꯈꯣꯏ ꯃꯥꯗ ꯐꯣꯟ ꯇꯧꯔꯒ ꯀꯩꯅꯣ ꯇꯧꯕ꯭ꯔꯅ ꯍꯥꯏꯗꯤ ꯉꯥꯗꯣ ꯀꯃꯥꯏꯅ ꯀꯔꯝꯕ ꯂꯩꯕꯅꯣ ꯀ ꯃꯥꯅꯁꯨ ꯈꯪꯗ꯭ꯔꯒꯗꯤ ꯂꯩꯗꯤ ꯂꯩꯁꯤꯜꯂꯨꯈꯤꯒꯅꯣ ꯅꯪ ꯌꯨꯝꯗꯁꯨ ꯂꯥꯛꯇꯧꯔꯕꯅꯤꯅ ꯁꯤꯗꯒꯤ ꯄꯨꯕ꯭ꯔꯥ ꯅꯠꯇ꯭ꯔꯒꯅ ꯀꯣꯟꯅ ꯂꯩꯕ꯭ꯔꯥ ꯑꯃ ꯇꯧꯔꯁꯦ ꯃꯥ ꯆꯠꯂꯝꯗꯥꯏꯗ ꯈꯣꯏꯔꯒ ꯂꯩꯃꯤꯟꯅꯕ꯭ꯔꯥ ꯑꯃ ꯇꯧꯁꯦꯅꯕꯨꯗꯤ ꯍꯥꯏꯔꯛꯄ ꯑꯩꯅ ꯑꯩꯈꯣꯏꯒꯤ ꯍꯥꯏꯗꯤ ꯑꯗꯨ ꯀꯩꯅꯣꯗꯣ ꯑꯃ ꯌꯥꯝ ꯇꯣꯏꯅ ꯂꯥꯛꯇꯕꯗꯣ ꯑ ꯃꯥ ꯃꯣꯏꯒꯤ ꯐꯥꯝ ꯂꯩꯕ ꯃꯥꯟꯕꯒꯤ ꯃꯑꯣꯡ ꯑꯃ ꯇꯧꯗ꯭ꯔꯣ ꯃꯣꯏ ꯗꯥꯗ ꯊꯥꯒꯠꯂꯛꯇ꯭ꯔꯣ ꯃꯥꯅ ꯉꯥ ꯑꯗꯨ ꯁꯨꯃꯥꯏꯅ ꯐꯥꯔꯦꯒ ꯍꯥꯏꯔꯒ ꯐꯥꯕꯃꯥꯏꯅ ꯇꯧꯕꯗ ꯑꯩ ꯁꯨꯝ ꯀꯃꯥꯏ ꯀꯃꯥꯏ ꯇꯧꯅꯕꯅꯣ ꯃꯣꯏꯁꯨ ꯃꯣꯏꯅ ꯇꯧꯖꯕꯅꯤꯅ ꯈꯪꯗꯣꯏ ꯅꯠꯇ꯭ꯔꯥ ꯑꯗꯨ ꯁꯨꯝ ꯐꯪꯁꯦꯅꯗꯤ ꯈꯂꯝ ꯈꯜꯂꯝꯕꯅꯦ ꯑꯗꯨꯃꯥꯏꯅ ꯑꯗꯣ ꯍꯪꯕꯨꯗꯤ ꯍꯪꯈꯤꯗ꯭ꯔꯦꯗ ꯁꯨꯝꯗ ꯂꯥꯛꯑꯕꯅꯤꯅ ꯈꯨꯃꯑꯒꯁꯨ ꯍꯥꯏꯕꯨꯗꯤ ꯍꯥꯏꯅꯔꯒ ꯃꯥꯅ ꯌꯥꯏꯍꯜꯂꯒꯕꯨꯗꯤ ꯇꯧꯕꯅꯦ ꯑꯗꯨꯃꯥꯏꯅ
ꯌꯥꯏꯍꯜꯂꯣ ꯑꯗꯨ ꯌꯨꯝꯗꯩ ꯈꯪꯅ ꯌꯥꯏꯔꯒ ꯍꯥꯏꯗꯤ ꯑꯗꯨꯝ ꯊꯥ ꯑꯒꯨꯝꯕ ꯊꯝꯕ ꯌꯥꯕꯩ ꯆꯥꯡ ꯑꯗꯨꯒꯨꯝꯕ ꯇꯧꯍꯜꯂꯣ ꯀꯪꯗ꯭ꯔꯗꯤ ꯑꯗꯨꯝ ꯃꯅꯨꯡꯗ ꯇꯤꯟ ꯆꯪꯁꯤꯜꯂꯛꯀꯅꯤꯗꯅ ꯆꯣꯠꯂꯤ ꯆꯣꯠꯂꯤ ꯇꯧꯕꯗꯣ ꯑꯩꯈꯣꯏꯅ ꯍꯣꯁꯇꯦꯜꯗꯥꯛꯏꯁꯤꯗꯤ ꯐꯐꯝ ꯈꯣꯠꯐꯝ ꯑꯃ ꯂꯩꯔꯤꯕ ꯅꯠꯇꯦꯗꯅ ꯑꯩꯈꯣꯏꯁꯨ ꯏꯊꯧ ꯃꯌꯥꯝ ꯂꯩꯕꯅꯤꯅ ꯎ ꯑꯩꯈꯣꯏꯒꯤ ꯇꯧꯅꯕ ꯍꯣꯠꯅꯔꯤꯉꯥꯏꯗ ꯑꯗꯨ ꯑꯃꯨꯛ ꯈꯥꯎꯍꯥꯎꯗꯣꯏꯅꯦꯕ ꯆꯥꯔꯝꯗꯥꯏꯗ ꯈꯛꯇꯅꯦꯕ ꯑꯗꯨ ꯅꯤꯡꯁꯤꯡꯗꯣꯏꯁꯦ ꯍꯥꯏꯗꯤ ꯃꯥꯒꯤ ꯁꯤꯖꯤꯟꯅꯐꯝꯗꯣ ꯌꯧꯔꯀꯥꯟꯗ ꯈꯛ
ꯃꯥꯅꯦ ꯃꯥꯅꯦꯗꯏꯗꯅ ꯅꯨꯡꯁꯥ ꯐꯖꯅ ꯐꯪꯕ꯭ꯔꯥ ꯍꯥꯏꯁꯨ ꯐꯪꯗꯦ ꯍꯣꯏ ꯑꯌꯨꯛꯇ ꯐꯪꯕꯨꯗꯤ ꯐꯪꯉꯦ ꯑꯗꯨꯏꯁꯨ ꯑꯗꯨꯅ ꯀꯌꯥꯝ ꯌꯥꯝꯅ ꯀꯪꯗꯣꯏꯅꯣ ꯅꯠꯇꯦꯕ ꯃꯤꯗꯤ ꯑꯗꯨꯝ ꯅꯨꯡꯁꯥꯗ ꯐꯧꯔꯒ ꯊꯝꯅꯔꯤꯅ ꯀꯨꯏꯅ ꯀꯨꯏꯅ ꯑꯗꯩꯗꯤ ꯉꯥꯁꯦ ꯇꯦꯛ ꯇꯦꯛ ꯂꯥꯎꯗ꯭ꯔꯁꯨ ꯍꯥꯎꯗꯕꯅꯦꯕ ꯆꯥꯕꯁꯤꯗ ꯑꯗ ꯇꯦꯛ ꯇꯦꯛ ꯂꯥꯎꯔꯒ ꯐꯖꯅ ꯅꯨꯡꯁꯥ ꯐꯖꯅ ꯆꯥꯔꯒ ꯐꯧꯈꯤꯕ ꯑꯣꯏꯔꯗꯤ ꯐꯕꯕ ꯂꯩꯕꯅꯤꯅꯅꯦꯥꯦ ꯈꯪꯗꯦ ꯍꯣꯏ ꯑꯗꯨ ꯐꯔꯦ ꯑꯩꯁꯨ ꯊꯝꯃꯒꯦ ꯑꯗꯨꯗꯨꯒ ꯔꯦ ꯑ ꯍꯥꯏꯔꯛꯀꯦ ꯅꯪꯉꯣꯟꯗ
ꯍꯣꯏ
ꯎꯝ ꯎꯝ ꯊꯃꯒꯦꯀꯣ
ꯑ